ꯇꯥꯏꯌꯦ ꯀꯩꯗꯧꯔꯝꯅꯣ
ꯀꯩꯁꯨ ꯇꯧꯗꯦ
ꯅꯨꯡꯉꯥꯏꯔꯤꯕ꯭ꯔꯣ
ꯅꯨꯡꯉꯥꯏꯔꯤ
ꯀꯩ ꯀꯩ ꯊꯕꯛ ꯇꯧꯅꯔꯒꯦ ꯑꯁ ꯂꯥꯡꯕꯗꯤ
ꯀꯔꯤ ꯃꯈꯣꯟꯔꯣ
ꯎꯁ ꯌꯥꯗ꯭ꯔꯦ ꯍꯦ ꯅꯪꯒꯤꯗꯨꯗꯤ ꯇꯥꯏꯌꯦ
ꯅꯨꯡꯁꯤꯠ ꯂꯥꯛꯑꯕꯅꯦꯅ ꯌꯥꯗ꯭ꯔꯦꯍꯦ
ꯑꯣꯁ ꯅꯪꯁꯨ ꯌꯨꯝꯗ ꯂꯩꯔꯒ ꯋꯥꯔꯤ ꯁꯥꯔꯛꯀꯦ ꯍꯥꯏꯗꯦ
ꯌꯨꯝꯗꯅꯦ
ꯌꯨꯝꯗ ꯅꯨꯡꯁꯤꯠ ꯀꯃꯥꯏ ꯂꯥꯛꯄ
ꯑꯁ ꯑꯗꯨꯝ ꯂꯥꯎꯕꯅꯤꯅꯦ ꯑꯁ ꯃꯩꯇꯩ ꯂꯣꯟꯁꯨ ꯐꯖꯅ ꯈꯪꯗ꯭ꯔꯦ ꯀꯩꯅꯣ ꯍꯥꯏꯅꯤꯉꯥꯏ
ꯑꯍꯥ ꯑꯍꯝ ꯌꯨꯨꯝ ꯃꯅꯨꯡꯗ ꯂꯩꯕ꯭ꯔꯥ
ꯃꯄꯥꯟꯗ ꯐꯝꯔ ꯂꯩꯕ
ꯃꯅꯨꯡꯗ ꯐꯝꯃꯣ ꯃꯅꯨꯡꯗ
ꯐꯝꯒꯦꯅꯦ
ꯍꯥꯏꯗꯤ ꯃꯅꯨꯡꯗ ꯃꯄꯥꯟꯗ ꯐꯝꯃꯗꯤ ꯅꯪꯒꯤ ꯃꯈꯣꯟꯗ ꯌꯥꯝ ꯇꯥꯕ ꯅꯨꯡꯉꯥꯏꯇ꯭ꯔꯦꯕ ꯅꯨꯡꯁꯤꯠꯀꯤ ꯃꯈꯣꯟꯅ
ꯎ ꯍꯧꯖꯤꯛꯗꯤ ꯅꯨꯡꯉꯥꯏꯕ꯭ꯔꯣ
ꯑ ꯆꯖꯤꯆꯤ ꯈꯔꯛꯄꯗꯤ ꯌꯥꯔꯦ
ꯑ ꯀꯩꯗꯥꯡ ꯇꯥꯅꯔꯦ
ꯑꯁꯤꯤꯗꯣ ꯆꯠ ꯆꯗ꯭ꯔꯤ ꯆꯞ ꯆꯥꯅꯤ ꯈꯔ ꯋꯥꯠꯂꯤ
ꯝꯁꯕ꯭ꯔꯨ
ꯌꯥꯝ ꯆꯥꯗꯦꯗ ꯅꯪꯗꯤ ꯆꯞ ꯆꯥꯔꯕꯣ
ꯇꯔꯦ
ꯀꯔꯤ ꯍꯖ
ꯑꯣꯛꯅꯤꯗ
ꯑꯗꯨꯗ ꯍꯅ
ꯑꯁ ꯍꯥꯎꯗ ꯌꯥꯝꯆꯥ ꯀꯅꯤꯅ ꯍ
ꯆꯥꯅꯕꯒꯤꯍꯥꯎꯇꯕ ꯎꯝ ꯌꯥꯝ ꯐꯕ ꯋꯥꯅꯤ ꯍꯥꯏ ꯑꯗꯨꯗꯤ
ꯏꯇ ꯏꯁꯒ꯭ꯔꯣ ꯅꯥꯡ
ꯅꯠꯇꯦ
ꯀꯩꯅꯣ ꯑꯗꯨꯗꯤ
ꯔꯣꯡ ꯃꯩꯅꯦ
ꯑ ꯃꯥꯅ ꯍꯦ
ꯃꯅ ꯄ ꯅ ꯑꯦꯝ ꯅꯪꯗꯤ ꯅꯪꯅ ꯀꯗꯥꯏꯗ ꯂꯩꯕ꯭ꯔꯥ ꯆꯤꯡꯗ ꯂꯩꯕ꯭ꯔꯥ ꯇꯝꯄꯥꯛꯇ ꯂꯩꯕ꯭ꯔꯥ
ꯅꯣꯅꯦ ꯌꯦꯅꯟꯅꯦ
ꯎ ꯅꯪꯒꯤ ꯌꯨꯝ ꯑꯁꯤꯡ ꯃꯅꯨꯅꯦꯗꯒꯤꯔꯣ ꯍꯥꯥ
ꯅꯗꯤ ꯀꯥꯏꯗ ꯂꯩꯥꯏꯕ ꯂꯣ
ꯇꯝꯄꯥꯛꯇ ꯂꯩꯌꯦꯦ ꯇꯝꯄꯥꯛꯇ
ꯅꯨ ꯇꯝ ꯁꯥ ꯃꯥꯂꯒꯣ
ꯀꯃꯥꯏꯅ ꯃꯥꯜꯅꯣ
ꯑꯗꯅ ꯍꯅꯦ
ꯐꯗ꯭ꯔꯦ ꯑꯝ ꯁꯤꯗ ꯂꯩꯕꯒꯤ ꯉꯥꯡꯕ ꯍꯩꯕꯅꯦ
ꯑ ꯀꯩꯗꯧꯔꯕꯅꯣ ꯅꯪꯗꯤ
ꯍ
ꯇꯔꯨ
ꯀꯥꯏꯌꯦ ꯀꯥꯏꯌꯦ ꯊꯕꯛ ꯆꯒꯅꯤ
ꯀꯔꯤ ꯊꯕꯛꯅꯣ ꯉꯁꯤ ꯁꯟꯗꯦ ꯅꯨꯃꯤꯠꯁꯤꯕꯨ
ꯑ
ꯎꯝ
ꯑꯗ ꯅ ꯇ ꯑꯗꯨ ꯌꯦꯦ ꯅꯪ ꯈꯨꯟꯦꯔꯣ
ꯗꯤꯅꯦꯁꯨ ꯆꯠꯂ ꯍꯕ
ꯎꯝ ꯁꯝꯗꯦꯗ ꯑꯦ ꯄ ꯁꯄꯅꯤ
ꯅꯪꯅ ꯀꯩꯗꯧꯕ ꯅꯪꯗꯤ ꯀꯔꯤꯗꯧꯅꯦꯕꯁꯨ ꯀꯥꯕ꯭ꯔꯣ
ꯍꯥꯥ
ꯃꯂ ꯀꯥꯔꯒ ꯂꯩꯕ ꯁ꯭ꯀꯨꯜ ꯀꯥꯔꯒ ꯂꯩꯕ꯭ꯔꯣ
ꯀꯥꯗꯦ ꯌꯦꯁ ꯅꯥꯔꯒ ꯂꯩꯈ꯭ꯔꯦ ꯒꯦꯝꯁ ꯅꯥꯅꯤꯡꯉꯥꯏ ꯂꯩꯔꯦ ꯁ꯭ꯀꯨꯜ ꯀꯥꯗ꯭ꯔꯦꯕ
ꯑꯣ ꯀꯣꯂꯦꯁꯨ ꯑꯣꯏꯣꯏꯗ꯭ꯔꯤ
ꯀꯥꯗ꯭ꯔꯦ ꯂꯣꯏꯔꯦ ꯀꯩꯅꯣꯁꯨ ꯐꯖꯅ ꯈꯪꯗꯦ
ꯈꯪꯒꯁꯨ ꯑꯗꯨꯝ ꯍꯥꯏꯌꯣ ꯈꯪꯒꯅꯤ
ꯑꯁ ꯔꯣꯡꯃꯩ ꯉꯥꯡꯉꯅꯤ ꯑꯗꯨꯝ ꯉꯥꯡꯉꯒ ꯂꯩꯔꯤꯗꯤ
ꯑꯗꯨ ꯃꯤ ꯇꯝꯒꯗꯕꯅꯤꯍ ꯇꯝꯃꯒ ꯍꯩꯕꯅꯤ ꯎꯝ ꯇꯃꯒ ꯍꯥꯏꯕꯅꯤ ꯏꯅꯦ
ꯇꯝꯅꯁꯨ ꯍꯥꯏꯗꯦꯅꯦ ꯀꯩꯅꯣ
ꯅꯪ ꯅꯣꯏꯅ ꯌꯥꯝ ꯉꯥꯡꯗꯕꯅꯤ
ꯇꯥꯏꯂꯣꯟꯕ ꯑꯁꯤꯕꯨ ꯂꯣꯟꯔꯅꯦ
ꯂꯣꯟꯅꯤꯅꯦ
ꯑꯣꯏꯣꯏꯁꯨ ꯑꯣꯏꯣꯏꯔꯣ ꯑꯗꯨ
ꯍꯥꯝ
ꯀꯩꯅꯣꯅꯦꯍꯦ ꯅꯪꯈ ꯥꯛꯖ ꯍꯥꯏ
ꯌꯥꯥꯖꯥꯅꯤ ꯑꯩꯁꯨ
ꯑꯣ
ꯁꯟꯗꯦꯗꯨꯗꯤ ꯌꯨꯝꯗ ꯑꯗꯨꯝ ꯂꯩꯗ ꯕꯅꯤꯅꯦ ꯀꯩꯅꯣ ꯊꯕꯛ ꯆꯠꯂꯤꯏꯁꯤꯁꯨ ꯅꯪꯁꯨ
ꯀꯥꯏ ꯂꯩ ꯀꯩ ꯂꯩ
ꯑꯝ
ꯎꯝ
ꯀꯥꯅꯥ ꯀꯅꯥ ꯂꯩꯔꯤ ꯅꯣ
ꯑꯩꯒꯤ ꯏꯅꯥꯎ ꯏꯅꯥꯎ ꯖꯒꯦꯗꯧꯕ꯭ꯔꯣ ꯍꯦ
ꯐꯣꯟꯗ ꯑꯥꯗ ꯊꯝꯅ ꯋꯥꯔꯤ ꯁꯅꯔ ꯀꯃꯥꯏꯅ ꯇꯥꯗꯣꯏꯅꯣ
ꯑꯦꯁꯇ ꯏꯔ ꯍꯦꯔꯝꯅꯦꯀꯣ
ꯑꯩꯗꯤ ꯑ ꯍꯥꯏꯕꯗꯧ ꯅꯣꯅꯤ
ꯌꯥ
ꯇꯃꯣ ꯇꯃꯣ ꯃ ꯏꯕꯣꯟ ꯍꯥꯏ
ꯅꯪꯅ ꯈꯔ ꯇꯝꯈ꯭ꯔꯣꯅꯦ
ꯑꯝꯕꯤ ꯀ
ꯎ
ꯀꯥꯒ ꯂꯩꯕ꯭ꯔ
ꯑ ꯑꯩꯗꯤ ꯁꯇ꯭ꯔꯤ ꯆꯂꯒꯗꯦ ꯔꯦ ꯌꯨꯝ ꯈꯨꯟꯅ ꯁꯟꯗ꯭ꯔꯤ ꯆꯠꯂꯤ
ꯑꯁ ꯅꯪꯒꯤ ꯐꯦꯃꯤꯂꯤ ꯃꯤ ꯀꯌꯥꯔꯣ
ꯑꯣ ꯁꯤꯛꯁ
ꯑꯣ ꯃ ꯀ ꯀꯌꯥ
ꯄꯤꯂꯥꯏ ꯗꯤ ꯅꯨꯄꯥ ꯅꯨꯄꯥ ꯍꯅꯦ
ꯌꯥꯝ ꯐꯩꯌꯦ ꯑꯩꯈꯣꯏꯗꯤ ꯅꯨꯄꯤ ꯑꯍꯨꯝ ꯅꯨꯄꯥ ꯑꯃ ꯑꯩꯅ ꯁꯦꯀꯦꯟ
ꯎꯝ ꯆꯍꯤ ꯀꯌꯥꯗꯤ ꯁꯨꯔꯦ
ꯆꯍꯤ ꯇ꯭ꯋꯦꯟꯇꯤ ꯐꯥꯏꯚ
ꯌꯥꯝ ꯋꯥꯉꯥꯡꯅꯤ ꯑꯗꯨꯗꯤ
ꯌꯥꯝ ꯋꯥꯡ ꯌꯥꯝ ꯌꯥꯝꯃꯦ ꯍꯥꯏꯕ꯭ꯔꯣ
ꯑꯉꯥꯡ ꯑꯣꯏꯔꯤꯅꯦ ꯑꯗꯨ
ꯑꯥꯎ ꯅꯪꯅꯦ
ꯑꯩꯗꯤ ꯍꯟꯗ꯭ꯔꯦ ꯀꯗꯅꯤ
ꯑꯗꯤ
ꯍꯟꯗ꯭ꯔꯦꯠ ꯈꯇꯅꯤꯡꯅꯤ
ꯁꯥꯗ꯭ꯔ ꯅꯣꯏꯗꯤ ꯁꯥꯕ꯭ꯔꯣ
ꯌꯥꯣ
ꯑ ꯀꯔꯄꯦꯔꯥꯅꯤꯗ ꯑ
ꯁꯝ ꯇꯥꯇ꯭ꯔꯣꯣ ꯇꯏꯌꯦ ꯑꯁꯨ ꯇꯥꯔꯦ ꯅꯪ ꯌꯥꯗ꯭ꯔꯦꯗꯅꯣ
ꯅꯨꯡꯁꯤ ꯂꯥꯛꯅꯦꯅ ꯌꯥꯗ꯭ꯔꯦ
ꯑ ꯎꯝ ꯉꯁꯤ ꯂꯥꯛꯄꯅꯤꯅ ꯌꯥꯗ꯭ꯔꯦ
ꯅꯣꯡ ꯆꯨꯅꯤꯡꯉꯥꯏ ꯇꯧꯔꯤꯅꯦ
ꯆꯨꯅꯤ ꯗꯗ ꯅꯪꯁꯨ
ꯁꯅꯤꯡꯉꯥꯏꯇꯧꯔꯤꯦ
ꯎꯝ
ꯅ ꯆꯨꯗꯤꯤꯡ ꯑꯥꯏ ꯇꯧꯔꯤꯌꯦ
ꯅꯣꯏ ꯏꯗꯤ ꯇꯧ ꯇꯧꯕꯣ
ꯇꯗ ꯎ
ꯐꯔꯤꯅꯦ ꯑꯗꯨꯗꯨꯗꯤ
ꯍꯥꯏꯕꯅꯤ
ꯒꯦꯝꯁ ꯅꯥꯕ꯭ꯔꯣ
ꯦꯝꯁ ꯑꯅꯗꯤ ꯑꯩꯈꯣꯏꯗꯤ ꯦꯝ ꯁꯅꯅꯕ ꯍꯇ꯭ꯔꯦ ꯑꯥꯏꯗ
ꯍꯗ꯭ꯔꯁꯨ ꯇꯝꯃꯨ
ꯎ ꯍꯂꯣ
ꯅꯪꯁꯨ ꯀꯂꯣ ꯇꯝꯕꯅꯤꯅ ꯈꯪꯕꯅꯤꯅ ꯒꯦꯁꯨ ꯇꯝꯕꯅꯤ ꯈꯪꯉꯅꯤꯅ
ꯀ ꯦꯦꯝꯗꯤ ꯁꯅꯥꯅꯤꯡꯗꯦ ꯎꯝ
ꯅꯪꯅꯤ ꯀꯅꯥ ꯅ ꯂꯩ ꯏꯅꯣ
ꯑꯩꯗꯤ ꯏꯅꯥꯎꯅꯨꯄꯤꯒꯅꯦ ꯑ
ꯀꯩ ꯂꯩ ꯀꯥꯏꯗ ꯂꯩꯔꯤꯕꯣ ꯅꯪ ꯅꯨꯡꯉꯥꯏ
ꯎꯝ ꯑꯗꯩ ꯀꯥꯏꯗꯤ ꯍꯥꯏꯔꯒꯦ ꯀꯅ ꯍꯥꯏꯕꯤ ꯀ ꯀꯅ ꯅꯗꯤ ꯀꯌꯥꯝ ꯀꯔ ꯄ ꯁꯥꯟ ꯄ ꯁꯃꯥꯏꯅ
ꯑꯁ ꯅꯨꯡꯁꯤꯅ ꯑꯍꯥꯟꯕꯅꯦ ꯀꯩꯅꯣ ꯑꯩꯁꯨ
ꯑꯣ ꯉꯁꯤꯅ
ꯂꯣꯏꯔꯦꯍꯦ ꯑꯗꯨꯗꯤ ꯅꯪ ꯌꯥꯝ ꯋꯥꯠꯂꯤ ꯇꯧꯔꯒ ꯂꯣꯏ ꯃꯥꯡꯒꯅꯤ
ꯅꯪꯅꯦ
ꯑꯩꯗꯤ ꯈꯔ ꯀꯔꯦ
ꯀꯌꯥ ꯀꯌꯥꯗꯤ ꯐꯪꯕ꯭ꯔꯣ
ꯍꯣꯏ ꯅꯪ ꯀꯔꯤꯔꯣ ꯑꯗꯨꯃꯥꯏꯅ ꯍꯥꯏꯕ ꯌꯥꯗꯦ
ꯌꯥꯗꯕ꯭ꯔꯣ ꯑꯗꯨꯃꯥꯏꯅ
ꯌꯥꯗꯦ
ꯎꯝ
ꯍꯥꯏ ꯃ ꯌꯥꯗ
ꯪꯗꯕꯗꯣ
ꯑ
ꯑ ꯇꯨꯝꯅꯤꯡꯉꯤꯅꯦꯍꯦ
ꯎ
ꯈꯔꯦ ꯊꯝ ꯔꯦ ꯇꯥꯏ ꯂꯣꯅ ꯈꯪꯗꯦ
ꯍꯣꯏ ꯍꯣꯏ